ꯍꯜꯂꯣ ꯇꯥꯏ ꯇꯥꯏ ꯀꯔꯤ ꯀꯔꯤ ꯋꯥꯔꯤ ꯍꯥꯏꯗꯕ ꯉꯁꯤꯅ ꯑꯈꯣꯏ ꯃꯥꯖꯤꯅ ꯉꯥꯡꯉꯛꯀꯅꯨꯀꯣ ꯍꯥ
ꯀꯩꯕ
ꯀꯩ ꯍꯥꯏꯅꯣ ꯃꯝ ꯑꯩꯈꯣꯏ ꯃꯥꯥꯗꯅꯤꯗ ꯑꯩꯈꯣꯏ ꯃꯥ ꯆꯪꯖꯜꯂꯛ ꯉꯥꯡꯖꯤꯜꯂꯛꯏꯕ
ꯎꯝ ꯅꯪ ꯃꯈꯥ ꯀꯨꯝꯗꯧꯗꯅ ꯑꯗꯨꯗꯤ
ꯃꯈꯥꯗꯅꯤ ꯂꯩꯖꯦ ꯃꯈꯥ ꯂꯩ ꯇꯥꯟꯅꯔꯤꯕ ꯇꯥꯅꯒꯦꯔ ꯆꯠꯂꯒꯦ ꯆꯠꯂꯒꯦꯌꯦ
ꯍꯔꯥꯎꯕꯒꯤ ꯑꯃꯨꯛ ꯂꯥꯡꯈꯠꯂꯛꯑꯅꯤꯕ
ꯑꯗꯨꯅꯤ
ꯑꯗꯨꯒ ꯉꯔꯥꯡꯗꯤ ꯅꯣꯏꯆꯦ ꯗꯥꯏꯅꯥꯗ ꯑꯩꯖꯨ ꯇꯧꯒꯦꯅ ꯏꯃꯥꯟꯅꯕꯤꯗ ꯐꯣꯟ ꯇꯧꯋꯦ ꯑꯗꯨꯒ ꯏꯃꯥꯟꯕꯤꯗꯨ ꯄꯥꯏꯔꯛꯇ꯭ꯔꯦ ꯑꯗꯨꯝ ꯇꯣꯛꯆꯔꯦ ꯃꯥ
ꯑꯣ ꯑꯩꯗꯤ ꯑꯦ ꯍꯌꯦꯡ ꯆꯠꯁꯦ ꯍꯥꯏꯅꯒ꯭ꯔꯕꯅꯤ ꯀꯦꯟꯁꯦꯜ ꯇꯧꯔꯛꯇꯣꯏꯔꯥ ꯈꯪꯗꯦ ꯑꯃꯨꯛ ꯀꯣꯏ ꯆꯠꯁꯦ ꯍꯥꯏꯕꯗꯣ ꯑꯩꯅ ꯗꯥꯁꯤꯟꯕꯔꯒ ꯑꯩꯈꯣꯏ ꯅꯨꯄꯥ ꯉꯥꯛꯇ꯫
ꯑꯥ ꯄꯛꯇꯥꯕ
ꯏꯑꯦ ꯀꯩꯗꯧꯔꯒꯦ
ꯅꯣꯏꯗꯤ ꯑꯗꯨꯝ ꯆꯠ ꯂꯩꯔꯕꯅꯤ ꯀꯩꯅꯣ
ꯒꯥꯔꯤ ꯃꯆꯥ ꯆꯠꯇꯣꯏꯕ ꯂꯝꯁꯥꯡ ꯑꯥ ꯇꯥꯅꯥ ꯃꯣꯏꯔꯥꯡ ꯇꯥꯅ ꯍꯥꯏꯒꯠꯂꯨꯗꯣꯏꯕ
ꯑꯥ ꯑꯥ ꯑꯥ ꯑꯥ ꯑꯥ ꯔꯥꯁꯤꯗꯤ
ꯅꯪ ꯕꯥꯆꯧ ꯍꯣꯏꯗ ꯑꯃꯨꯛ ꯍꯥꯏꯔꯨꯅꯨꯀꯣ ꯑꯃꯨꯛꯇꯪ ꯆꯠꯍꯧꯒꯦ ꯇꯧꯕꯅꯤ ꯆꯦꯄꯤꯛ ꯀꯩꯒꯤꯅꯣ ꯍꯥꯏꯕꯗ ꯀꯣꯂꯦꯁ ꯀꯥꯒꯔꯅꯤ ꯅꯠꯇꯦ ꯀꯣꯂꯦꯖ ꯀꯥꯔꯒꯗꯤ ꯑꯃꯨꯛ ꯆꯠ ꯐꯪꯉꯔ ꯍꯥꯏꯕ ꯑꯦ ꯀꯌꯥ ꯐꯠꯇ꯭ꯔꯤꯕꯅꯤꯣ ꯅꯣꯏꯅꯦ ꯆꯠꯄꯦ ꯌꯥꯕ ꯆꯠꯂꯒ ꯑꯩꯈꯣꯏ ꯑꯩꯈꯣꯏꯅ ꯆꯠꯀꯦ ꯇꯧꯔꯛꯔꯝꯗꯥꯏꯗ ꯃꯣꯏꯔꯥꯡ ꯉꯠꯇꯦ ꯃꯣꯏꯔꯥꯡ ꯌꯧꯔꯣꯏ ꯅꯝꯕꯣꯗ ꯌꯥꯝ ꯄꯥꯗ ꯀꯩꯅꯝ ꯆꯥꯝ ꯂꯩ ꯑꯗꯨ ꯆꯠꯂꯗꯣꯏꯅ ꯇꯧꯅ ꯍꯥꯏꯔꯣ ꯄꯨꯂꯞ
ꯑꯩꯈꯣꯏ ꯑꯗꯨ ꯌꯥꯝ ꯑꯗꯨꯃꯥꯏꯅ ꯌꯥꯝ ꯂꯥꯞꯅꯗꯤ ꯆꯠꯆꯗꯤꯌꯦ
ꯍꯧꯖꯤꯛ ꯍꯧꯖꯤꯛ ꯌꯥꯝ ꯄꯨꯈꯠꯂꯛꯑꯕꯅꯦ ꯔꯤꯝꯁꯇ ꯃꯣꯏ ꯆꯪꯍꯟꯗꯕ ꯄꯥꯔꯇꯤꯗꯣ ꯑꯗꯨꯗꯨꯅ ꯑꯃꯨꯛ ꯍꯧꯖꯤꯛ ꯉꯥꯛꯄ ꯉꯥꯛ ꯁꯦꯟꯕ ꯃꯌꯥꯝꯗꯣ ꯂꯣꯏ ꯂꯧꯊꯣꯛꯑꯦ ꯍꯥꯏꯕꯅꯤ ꯂꯣꯏ ꯇꯥꯟꯊꯣꯛꯈ꯭ꯔꯦ ꯍꯥꯏꯕꯅꯦ ꯑꯗꯨꯅ ꯕꯦꯔꯥꯅꯤ
ꯑꯌꯦ ꯑꯣꯔ ꯑꯣꯏꯣꯏ ꯑꯩꯈꯣꯏꯗꯤ ꯏꯊꯤ ꯑꯥ ꯌꯧꯔꯣꯏ ꯍꯥꯏꯕꯗꯤꯅꯦ ꯅꯝꯕꯣꯜ ꯅꯝꯕꯣꯜ ꯌꯧꯗꯕ ꯌꯥꯏ ꯍꯥꯏꯗꯤ ꯑꯗꯥꯝꯄꯥꯗ ꯈꯤꯇꯝ ꯆꯥꯄ ꯑꯃ ꯂꯩꯕꯅꯦꯕ ꯑꯗꯨꯏ ꯈꯪꯗꯦ ꯅꯍꯥꯟ ꯊꯦꯡꯅꯈꯤꯕꯅꯤ ꯑꯩꯁꯤꯗ ꯑꯩꯈꯣꯏ ꯗꯥꯔ ꯅꯥꯎꯋꯦ ꯌꯦꯡꯅꯈꯤꯕꯅꯦꯕꯀꯣ ꯑꯗꯨ ꯆꯠꯁꯦ ꯍꯥꯏꯅꯕꯅꯦꯕ
ꯃꯤ ꯀꯧꯋꯦ ꯍꯥꯏꯗꯤ ꯀꯦꯐꯦꯔꯥ ꯅꯠꯇ꯭ꯔꯒ ꯆꯨꯝꯅꯒꯤ ꯅꯣꯔꯃꯦꯜ ꯆꯥꯐꯝꯂ
ꯅꯣꯔꯃꯦꯜ ꯆꯥꯐꯝꯅꯤꯗ ꯑꯣꯛꯁꯥ ꯃ ꯑꯣꯛ ꯃꯔꯤꯟꯗꯣ
ꯑꯥ
ꯑꯗꯨꯗꯤ ꯆꯥꯎꯥꯎꯗꯕ
ꯄꯁ ꯑꯗꯨꯒꯅꯦ ꯉꯔꯥꯡꯁꯤꯅꯅꯦ ꯀꯃꯥꯏꯅ ꯇꯧꯒꯦꯗꯅꯦ ꯃꯦꯂꯥꯗꯣ ꯆꯠꯂꯤ
ꯑꯣ
ꯑꯗꯨꯒꯅꯦ ꯅꯣꯏ ꯏꯃꯥꯍꯣꯏꯁꯤꯅꯅꯦ ꯅꯦꯍꯔꯨ ꯅꯥꯒ ꯅꯣꯏ ꯃꯥꯒ ꯑꯩꯈꯣꯏ ꯃꯥꯒ ꯁꯤꯅꯅꯦ
ꯎꯝ
ꯄꯁꯕꯤ ꯃꯌꯥꯝ
ꯂꯩꯁꯥꯕꯤ ꯃꯌꯥꯝ ꯀꯦꯔ ꯂꯥꯛꯄꯗꯣ ꯎꯕꯗ ꯃꯣꯏ ꯑꯍꯨꯝꯁꯤꯅ ꯍꯦꯛꯇꯅꯦ ꯃꯌꯥ ꯀꯥꯔ ꯌꯦꯡꯉꯤ
ꯑꯗꯨꯅꯦ ꯆꯗꯅꯥꯒ ꯆ ꯆꯗꯅꯥꯒ ꯆꯦꯠꯇꯤ ꯀꯅꯤꯡꯉꯕꯗ
ꯑꯥ ꯑꯗꯨꯒ ꯑꯩꯈꯣꯏ ꯑꯩꯈꯣꯏꯃꯥꯏꯅ ꯎ ꯏꯀꯥꯏꯖꯩ ꯑꯩꯈꯣꯏꯒꯤꯗꯤ ꯂꯣꯏ ꯃꯨꯔꯒ ꯐꯨꯋꯥꯥꯎ ꯋꯥꯎꯔꯒ ꯒ ꯑꯃꯨꯛ ꯋꯥꯎ ꯋꯥꯎꯔꯒ ꯂꯣꯏ ꯐꯤꯕꯝ ꯑꯝꯇ ꯆꯥꯗꯦ ꯃꯤꯅ ꯀꯦꯛ ꯀꯦ ꯑꯗꯨ ꯅꯧꯁꯣ ꯉꯧꯁꯣ ꯉ ꯄꯨꯔꯒ ꯂꯥꯛꯑꯦ ꯑꯩꯈꯣꯏꯒꯤꯅ ꯃꯨꯁꯨꯛ ꯃꯨꯔꯒ ꯌꯥꯝ ꯇꯣꯜꯂꯕꯤ ꯇꯣꯜꯂ ꯇꯥꯔꯕꯤ ꯃꯥꯜꯂꯤ
ꯑ
ꯇꯣꯜꯂ ꯇꯥꯔꯕꯤ ꯃꯥꯜꯂꯤ ꯃꯌꯥꯝ ꯃꯔꯛꯇꯨ ꯆꯪꯕꯗ ꯑꯩꯈꯣꯏꯗꯣ ꯌꯥꯝꯅ ꯎꯝ ꯈꯪꯗꯦ ꯒꯥꯎꯗꯩ ꯂꯥꯛꯄ ꯃꯥꯜꯂꯤ
ꯑ ꯑꯗꯨꯅ ꯍ ꯍꯥꯏꯖꯦ ꯕꯕꯥ ꯆꯤꯆꯦꯗꯨꯅ ꯍꯥꯏꯅ ꯑꯗꯨ ꯍꯥꯏꯔꯨꯕ ꯕꯕꯥꯅ ꯅꯣꯏ ꯍꯧꯖꯤꯛꯀꯥꯟꯒꯤ ꯑꯗꯨꯗ ꯌꯥꯝ ꯄꯥꯝꯃꯛꯛꯀꯅꯨ ꯑꯗꯨꯕꯨꯕ ꯃꯤꯁꯤꯡꯅꯦ ꯍꯧꯖꯤꯛꯀꯥꯟ ꯅꯨꯄꯥꯅꯤ ꯅꯨꯄꯤꯅꯤ ꯀꯣꯏꯕ ꯄꯥꯅꯤ ꯈꯣꯠꯅ ꯇꯧꯗꯣꯏ ꯃꯌꯥꯝꯁꯦ ꯑꯗꯨ ꯇꯧꯈꯠꯂꯛꯄ ꯃ
ꯎꯝ ꯃꯣꯏ ꯑꯗ ꯂꯩ ꯍ ꯑꯗꯨꯗꯤ ꯑ ꯏꯪꯒ꯭ꯔꯥꯖꯤꯗꯕꯨ ꯉꯥꯡꯅꯕꯣ ꯎꯝ ꯑꯗꯒꯤꯦ ꯑ
ꯍꯥꯏꯗꯤꯅꯦ ꯑꯇꯣꯞꯄ ꯆꯠꯂꯨ ꯆꯒꯁꯦ ꯉꯥꯡꯅꯔꯦꯕ ꯃꯣꯏ ꯑꯩꯈꯣꯏꯅ ꯑꯩꯈꯣꯏꯅ ꯑꯗꯨꯝ ꯃꯩꯇꯩꯂꯣꯟꯣꯝ ꯍꯩꯅꯩꯌꯦ ꯃꯩꯇꯩꯂꯣꯟꯝ ꯉꯥꯏꯗꯅ
ꯑꯗꯨꯅꯤ ꯑꯗꯨꯒꯅꯦ ꯑꯥ ꯑꯗꯩꯗꯤ ꯑꯩꯖꯦ ꯎꯝ ꯅꯨꯡꯉꯥꯏꯇꯗꯅ ꯍꯥꯏꯗꯤ ꯑꯩꯈꯣꯏꯗꯣ ꯇꯣꯜꯂ ꯇꯥꯔꯕꯤ ꯃꯥꯟꯗꯅꯕꯅ ꯑꯈꯣꯏ ꯉꯔꯥꯡ ꯄꯥꯔꯐ꯭ꯌꯨꯝ ꯂꯩꯔꯛꯄꯗꯣ ꯂꯩꯔꯛꯑꯦꯗꯅ ꯑꯃꯃꯝꯗꯤ ꯂꯩꯈ꯭ꯔꯒꯦꯅ ꯑꯗꯨꯁꯨ ꯂꯩꯔꯦ ꯑꯗꯒꯤ ꯑꯩꯁꯦ ꯑꯥ ꯆꯠꯂꯦ ꯆꯠꯂꯦ ꯆꯠꯂꯦ ꯄꯣꯠ ꯌꯦꯡꯒꯦ ꯇꯧꯕꯅꯤ ꯑꯗꯨꯒ ꯌꯦꯡꯕꯁꯦ ꯉꯔꯥꯡꯁꯦ ꯃꯣꯏ ꯅꯍꯥꯟꯃꯨꯛ ꯎꯝ ꯗꯥ ꯔꯣꯅꯥꯜ ꯏꯕꯅꯤ ꯆꯪꯕꯒꯤꯗꯨꯗꯗꯤ ꯎꯝ ꯗꯨꯀꯥꯟꯁꯨ ꯌꯥꯝ ꯌꯥꯝꯕꯅꯦ ꯑꯗꯨꯒ ꯄꯣꯠ ꯆꯩꯁꯨ ꯌꯥꯝ ꯌꯥꯎꯕꯅꯦꯕ
ꯑꯥ
ꯉꯔꯥꯡꯒꯤꯗꯨꯗꯤ ꯀꯌꯥ ꯌꯧꯗ꯭ꯔꯦꯕ ꯄꯣꯠ ꯆꯩꯁꯨ ꯐꯖꯕ ꯌꯧꯗꯦ ꯅꯠꯇꯦ ꯗꯨ ꯀꯥꯟ ꯌꯥꯝ ꯍꯧꯗꯦ ꯍꯥꯏꯗꯤ ꯃꯣꯏ ꯐꯝꯕꯗꯣ ꯂꯣꯏꯅ ꯑꯗꯨꯝ ꯐꯝꯃꯝꯃꯤꯕ ꯗꯨꯀꯥꯟ ꯑꯍꯥꯡꯕ ꯂꯩꯍꯧꯗꯦꯕ
ꯑꯣ
ꯂꯣꯏ ꯐꯨꯜꯗꯤ ꯑꯣꯏꯌꯦꯕ ꯑꯗꯨꯗꯨꯒ ꯃꯁꯤꯡ ꯌꯥꯝꯗꯦ ꯗꯨꯗꯨꯒ ꯀꯩꯅꯣꯁꯨ ꯇꯧꯗꯦꯕ ꯑꯥ ꯄꯣꯠ ꯆꯩꯁꯨ ꯀꯩꯁꯨ ꯌꯥꯝ ꯌꯥꯝ ꯊꯥꯡ ꯊꯥꯡꯗꯣꯔꯛꯇ꯭ꯔꯤꯔꯥ ꯀꯩꯅꯣ ꯍꯥꯟꯗꯤ ꯄꯣꯠ ꯆꯩꯁꯨ ꯌꯥꯝ ꯌꯥꯎꯍꯧꯗꯦꯕ ꯐꯖꯕ ꯀꯩꯁꯨ
ꯑꯣ ꯑꯩ ꯑꯩꯗꯤ ꯉꯔꯥꯡ ꯌꯦꯡ ꯂꯥꯛꯏꯗꯣ ꯌꯥꯝ ꯅꯣꯛꯅꯤꯡꯕꯋꯥꯅꯦ
ꯀꯔꯝꯕꯅꯣ
ꯑꯁ ꯗꯥ ꯅꯥꯏꯀꯤ ꯀꯤ ꯖꯤꯀꯦꯠ ꯂꯩꯔꯛꯄꯗꯣ
ꯎꯝ
ꯑꯗꯨꯗꯣ ꯑꯝ ꯃꯃꯤꯡ ꯆꯠꯄꯅꯦꯕ ꯑꯗꯨꯗꯣ
ꯎꯝ ꯎꯝ
ꯃꯃꯤꯡ ꯌꯥꯝ ꯆꯠꯄꯅꯦꯕ ꯍꯥꯏꯅ ꯑꯁ ꯑꯗꯤ ꯐꯠ ꯇꯦ ꯗꯨ ꯇꯧꯗꯦ ꯗꯥꯗꯨꯝ ꯉꯥꯡꯂꯩ ꯅꯣꯡꯅꯤꯡꯉꯛꯄꯥ ꯗꯥ ꯅꯥꯜꯅꯥ ꯈꯥꯔꯤ ꯅꯦ ꯃꯅꯥꯎꯒꯥ ꯗꯥ
ꯑꯗꯣ ꯑꯗꯦ
ꯑꯗꯨꯁꯨ ꯃꯃꯜꯗꯣ ꯍꯥꯏꯖꯟꯅꯩꯅꯦ ꯍꯥꯏꯗꯥꯏꯅꯦ
ꯍꯥꯏꯖꯤꯟꯅꯩꯅꯦ
ꯑꯃꯒ ꯆꯥꯇ꯭ꯔꯨꯛꯅꯦꯕ ꯑꯁꯦꯕꯩꯗꯤ
ꯎꯝ ꯑꯗꯨ ꯅꯣꯏ ꯑꯗꯨꯋꯥꯏꯗꯣ ꯇꯥꯡꯗ ꯇꯥꯡꯉꯦꯍꯦ
ꯇꯥꯡꯕꯅꯦꯕ ꯐꯖꯅ ꯑꯩꯖꯨ ꯖꯦꯀꯦꯠ ꯑꯃꯗꯤ ꯌꯦꯅꯤꯡꯕꯅꯦ ꯖꯦꯞꯇꯤꯒ ꯍꯣꯔꯦꯟ ꯆꯠꯂꯨꯁꯤꯔ ꯈꯟꯂꯤꯅꯦ
ꯑꯝ ꯇꯥꯡꯉꯦ ꯅꯣꯏꯗꯣ ꯂꯤꯁꯤꯡ ꯀꯩꯅꯣ ꯍꯥꯏꯔꯁꯨ
ꯎꯝ ꯇꯥꯡꯕꯅꯤ ꯃꯣꯏꯗꯤ ꯁꯤ ꯁꯤꯀꯦꯟꯗꯤ ꯆꯤꯡ ꯑꯣꯏꯗꯤ ꯑꯣꯏꯔꯒ ꯀꯩꯅꯣ ꯇꯦꯛ ꯀꯩꯀꯥ ꯂꯣꯏ ꯌꯥꯎꯔꯤꯕ
ꯎꯝ
ꯂꯣꯏ ꯌꯥꯎꯔꯤ ꯍꯥꯏꯗꯤ ꯑꯅꯧꯕꯒꯨꯝꯕꯅꯦꯕ
ꯎꯝ
ꯗꯥꯏꯔꯦꯛ ꯀꯂꯦꯛꯁꯟ ꯀꯩꯒꯨꯝꯕ ꯍꯥꯏꯗꯥ ꯑꯗꯨ ꯂꯤꯁꯤꯡ ꯑꯃꯒ ꯆꯥꯇ꯭ꯔꯨꯛ ꯍꯥꯏꯔꯛꯑꯦꯌꯦ
ꯎꯝ
ꯑꯩꯅ ꯉꯥꯡꯅ ꯂꯤꯁꯤꯡ ꯑꯃꯒ ꯆꯅꯤꯗ ꯑꯃ ꯇꯥꯟꯅꯕꯗ ꯑꯩꯅ ꯊꯦꯡꯀꯤ ꯂꯤꯁꯤꯡ ꯑꯃ ꯍꯥꯏꯕ ꯑꯍꯥꯟꯕꯗ ꯑꯗꯨꯗꯤ ꯍꯦꯃꯟꯈ꯭꯭ꯔꯦꯌꯦ ꯑꯗꯩꯗꯤ ꯁꯨꯝ ꯍꯥꯏꯅꯔꯒ ꯂꯤꯁꯤꯡ ꯑꯃ ꯆꯅꯤ ꯄꯤꯒꯦ ꯍꯥꯏꯃꯤ ꯌꯥꯗꯦ ꯑꯗꯨ ꯂꯤꯁꯤꯡ ꯑꯃ ꯆꯍꯨꯝꯗꯥ ꯑꯗꯨꯝ ꯂꯧꯈ꯭ꯔꯦ
ꯎꯝ ꯑꯗꯨꯒ ꯃꯣꯏ ꯑꯅꯤꯒꯤ ꯑꯃꯃꯝ ꯂꯩꯔꯛꯏꯗꯅ
ꯑꯥ ꯗꯥꯁꯤꯝꯕ ꯑꯩꯈꯣꯏꯗꯤ ꯌꯦꯡꯉ ꯂꯥꯛꯑꯦ ꯑꯗꯨꯝ
ꯎꯝ ꯐꯔꯕꯅꯦ ꯏꯁ ꯁꯦꯀꯦꯟꯗ ꯑꯗꯨ ꯂꯤꯠꯇꯧ ꯁꯔꯨꯛꯄꯨꯗꯤ ꯂꯤꯁꯤꯡ ꯑꯃ ꯄꯤꯕꯗꯣ ꯂꯩꯒꯦ ꯍꯥꯏꯗꯤ ꯑꯗꯨꯝ ꯂꯩꯔꯨꯝ ꯐꯠꯇ꯭ꯔꯣ
ꯆꯦ ꯄꯦ ꯍꯥꯏꯖꯕꯩ ꯁꯦꯀꯦꯟꯗꯍꯦꯟꯅꯤ ꯍꯥꯏꯖꯕꯅꯤ ꯃꯃꯤꯡꯗꯣ ꯆꯠꯄꯅꯤꯅ ꯑꯁꯦꯡꯕꯗꯗꯤ ꯀꯌꯥ ꯄꯤ ꯈꯪꯉꯕ ꯂꯤꯁꯤꯡ ꯃꯔꯤ ꯃꯉꯥ
ꯍꯣꯏ ꯑꯗꯨꯏꯅꯦ ꯃꯣꯏꯗꯨꯁꯨ ꯀꯣꯄꯤ ꯑꯣꯏꯔꯝꯗꯣꯏꯅꯦ ꯍꯥꯏꯕ
ꯀꯣꯏꯄꯤ ꯅꯠꯇꯦꯌꯦ ꯑꯩꯈꯣꯏꯄ ꯌꯥꯝ ꯐꯥ ꯌꯦꯡꯉꯦꯕꯀꯣ ꯇꯧꯔꯦ ꯂꯣꯏ ꯇꯦ ꯇꯦꯛ ꯀꯩ ꯂꯣꯏ ꯁꯨꯝꯕ ꯌꯥꯎꯔꯤ ꯑꯣꯔꯤꯖꯤꯅꯦꯜ ꯍꯥꯏꯇꯥꯔꯦ ꯑꯁꯦꯡꯕꯗꯨꯅꯦꯕ ꯁꯥꯖꯤꯟꯅꯕ ꯅꯠꯇꯦꯕ ꯃꯣꯏꯗ ꯂꯣꯏ ꯌꯦꯡꯉꯦ ꯐꯥ ꯐꯥ ꯂꯣꯏ ꯌꯦꯡꯉꯦꯕ ꯑꯁ ꯑꯗꯨ ꯀꯣꯄꯤ ꯀꯌꯥ ꯈꯪꯒꯁꯤ ꯂꯥꯛꯑꯦꯕ ꯁꯥꯖꯤꯟꯅꯕꯗ ꯈꯪꯕꯗꯤ ꯂꯥꯛꯑꯦꯕ ꯃꯥꯒꯤ ꯕ꯭ꯔꯥꯟ ꯊꯥꯕꯗꯣ ꯑꯗꯨ ꯌꯦꯡ ꯕ꯭ꯔꯥꯟ ꯊꯥꯕ ꯈꯨꯠꯊꯥ ꯀꯩꯀꯥ ꯑꯗꯨ ꯀꯩ ꯀꯥꯏ ꯊꯥꯏꯗꯤ ꯌꯦꯡꯕ ꯌꯥ ꯃꯥꯏꯗꯤ ꯂꯣꯏ ꯁꯨꯅꯕ ꯃꯥꯒꯤ ꯑꯣꯔꯤꯖꯤꯅꯦꯜ ꯊꯥꯕ ꯖꯒꯥꯗꯣ ꯂꯣꯏ ꯊꯥꯏꯑꯌꯦꯕ ꯊꯥꯗꯕ ꯖꯒꯥ ꯑꯝꯇ ꯌꯥꯎꯗꯦꯕ
ꯑ ꯑꯩꯈꯣꯏ ꯄꯨ ꯐꯥ ꯐꯥꯒꯅꯤ ꯌꯦꯡꯉꯤꯗꯣ ꯐꯖꯅ ꯀꯨꯏꯅ ꯂꯩ
ꯎꯝ
ꯑꯗꯨꯅꯦ ꯑꯩꯗꯤ ꯄꯣꯂ ꯑꯣꯏꯒꯦꯔꯣ ꯅꯥꯃꯨ ꯄꯣꯂꯣ ꯒ꯭ꯔꯥꯎꯟꯗꯒꯤ ꯊꯥꯔ ꯌꯣꯟꯕꯅꯤ ꯂꯨꯄꯥ ꯌꯥꯡꯈꯩꯗ ꯂꯩꯔꯛꯑꯦ ꯄꯣꯂꯣꯒꯤ
ꯎ ꯑ ꯑꯩꯁꯦ ꯀꯩꯝꯇ ꯂꯩꯅꯤꯡꯕ ꯍꯥꯏꯗꯤ ꯁꯨꯝ ꯂꯝꯁꯥꯡꯒꯨꯝꯕ ꯆꯠꯄ ꯈꯣꯠꯄ ꯅꯨꯡꯉꯥꯏꯅꯤ ꯇꯨꯐꯟ ꯆꯠꯄꯗꯨꯗꯁꯨ ꯅꯨꯡꯉꯥꯏꯕ ꯑꯗꯨꯝ ꯂꯤꯠꯄꯗꯣ
ꯑꯦ ꯇꯤ ꯁꯠꯀ ꯇꯤ ꯁꯥꯔꯠꯀ ꯏꯁꯀꯥꯔꯠꯀ ꯀꯩ ꯑꯣꯏ ꯇꯧꯔ ꯗ꯭ꯔꯦꯁꯀꯤ ꯇꯥꯏꯞꯇꯅꯦꯕ ꯑꯗꯨ ꯌꯨ ꯑꯦꯁ ꯣꯠꯂꯣ ꯐꯖꯅ ꯊꯥꯏ ꯑꯗꯨꯒ ꯃꯅꯨꯡꯗ ꯃꯥꯏꯁꯨ ꯀꯩꯅꯣ ꯊꯥꯕꯗꯣ ꯇꯦꯛ ꯃꯅꯨꯡꯗ ꯐꯖꯅꯕꯗꯤ ꯑꯗꯨꯝ ꯃꯦꯠ ꯏꯟ ꯆꯩꯅꯥꯗꯨꯗ ꯊꯥꯏꯗꯅ
ꯑꯥ
ꯑꯗꯨ ꯊꯥꯗꯦ ꯃꯥꯗꯤ ꯑꯗꯨꯝ ꯗꯥꯏꯔꯦꯛ ꯂꯝꯗꯣ ꯊꯥꯏꯌꯦꯕꯀꯣ ꯀꯦꯔꯒ ꯑꯗꯨꯝ ꯊꯥꯡꯉꯦꯕ ꯑꯗꯨꯗꯨꯒ ꯑ ꯂꯣꯒꯣ ꯀꯩꯀꯥꯗꯨ ꯂꯣꯏ ꯅꯞꯄꯦꯕ
ꯑꯥ
ꯑꯗꯨꯅ ꯑꯦꯝꯕ꯭ꯔꯣꯏꯗꯔꯤ ꯇꯧꯕꯗꯣ ꯑꯣꯏꯌꯦꯦꯕꯀꯣ ꯂꯣꯒꯣꯗꯣ ꯑꯗ ꯃꯅꯦꯦ ꯑ ꯑꯗꯨꯗꯨꯒ ꯂꯨꯄꯥ ꯌꯥꯡꯈꯩ ꯌꯥꯡꯈꯩꯗ ꯑꯃ ꯑꯃ ꯂꯧꯕꯗ ꯂꯨꯄꯥ ꯌꯥꯡꯈꯩ ꯌꯥꯡꯈꯩ ꯇꯧꯕ ꯑꯃ ꯂꯩꯕꯗꯣ
ꯑꯥ ꯑꯥ
ꯑꯗꯨꯗꯩ ꯑꯩ ꯄꯥꯛꯊꯔꯒꯅꯦ ꯍꯦꯛꯇ ꯑꯣꯠꯄꯅꯤꯗꯅ ꯄꯨꯡ ꯄꯨꯡꯈꯥꯏꯃꯨꯛ ꯑꯣꯠ ꯆꯠꯄꯅ ꯏꯃꯥꯟꯕꯤ ꯏꯕꯥꯅꯤ ꯑꯗꯨꯗꯨꯒ ꯑꯩꯅ ꯑꯦ ꯁꯤꯁꯦ ꯄꯣꯂꯣ ꯊꯥꯏꯅꯦ ꯇꯧꯔꯒ ꯌꯦꯡꯉꯨꯔꯀꯥꯟ ꯑꯗꯨ ꯑꯣꯏꯔꯝꯃꯦꯗꯤꯁ ꯑ ꯑꯩꯁꯤ ꯂꯧꯔꯦ ꯑꯩ ꯂꯧꯔꯦ
ꯌꯥꯝ ꯐꯔꯦ ꯑꯗꯨꯗꯤ ꯀꯥꯟ ꯀꯥꯟꯅ ꯑꯗꯨꯃꯥꯏꯅ ꯆꯠꯂ
ꯑꯗꯨ ꯑꯗꯨꯋꯥꯏꯒꯤ ꯖꯒꯥꯗꯣ
ꯑꯣ
ꯑꯗꯨꯋꯥꯏꯗꯨꯁꯨ ꯌꯥꯝ ꯌꯥꯎꯕꯅꯦ ꯍꯥꯏꯕ ꯊꯥꯖꯗꯅ ꯀꯩꯅꯣ ꯕ꯭ꯔꯥꯟ ꯌꯥꯝ ꯌꯥꯎꯕꯅꯦ ꯍꯥꯏꯕ ꯑꯗꯥꯏꯒꯤ ꯎꯝ ꯑꯣꯂꯣ ꯕ꯭ꯔꯥꯟ ꯑꯏꯒꯤꯗꯣ
ꯑ
ꯑꯗꯨꯋꯥꯏꯗꯁꯨ ꯌꯦꯡꯉꯣꯅꯪ ꯂꯩꯅꯤꯡꯉꯗꯤ ꯑꯗꯨꯋꯥꯏ ꯑꯗꯨ ꯑꯗꯨꯁꯨ ꯃꯅꯨꯡ ꯆꯪꯉꯒ ꯂꯩꯕꯅꯦꯕꯀꯣ ꯍꯥꯏꯗꯤ ꯗꯨꯀꯥꯟꯒꯤ ꯇꯥꯏꯞꯇ ꯂꯩꯗꯣ ꯈꯪꯕ꯭ꯔꯥ ꯃꯌꯥꯝ
ꯑꯥ
ꯑꯗꯨꯏꯒꯤꯗꯨꯗꯤ ꯑꯃꯨꯛ ꯈꯥ ꯇꯥꯡꯕꯅꯦꯕ ꯑꯗꯨꯅ ꯑꯗꯨ ꯑꯗꯨꯏ ꯍꯥꯏꯔꯗꯤꯅꯦ ꯁꯦꯀꯦꯟꯒꯤ ꯍꯥꯏꯔꯗꯤ ꯅꯒꯥ ꯃꯄꯥꯜꯗ ꯆꯠꯄꯗꯨꯅꯦ ꯑꯗꯣ ꯅꯒꯥ ꯃꯄꯥꯁꯤꯅ ꯑꯃꯨꯛ ꯑꯗꯨꯝꯕ ꯕ꯭ꯔꯥꯟ ꯗꯨꯗꯥꯗꯤ ꯌꯥꯝ ꯀꯟꯅ ꯊꯦꯡꯅꯗꯦꯕ ꯅꯍꯥꯟ ꯃꯨꯛ ꯏꯃꯥꯟꯕꯤ ꯑꯃꯗꯥ ꯄꯗꯥ ꯀꯩꯅꯣ ꯖꯥꯔꯥꯒꯤ ꯑꯃꯗꯤ ꯊꯦꯡꯅꯩ ꯑꯕꯀꯣ ꯑꯗꯨꯖꯨ ꯑꯣꯔꯤꯗꯤ ꯑꯣꯏꯗꯣꯏꯅꯦꯕ
ꯑꯗꯨꯗꯨ ꯒꯥ ꯎꯝ ꯑꯣꯔꯤ ꯑꯣꯏꯔꯖꯨ ꯖꯥꯔꯥꯒꯤ ꯑꯣꯏꯔꯖꯨ ꯀꯩꯅꯣ ꯄꯥꯝꯗꯦꯕꯀꯣ ꯑꯗꯨꯒ ꯅꯒꯥ ꯄꯥꯜꯒꯤꯗꯨꯗꯤ ꯑꯗꯨꯃꯥꯏꯅ ꯕ꯭ꯔꯥꯟꯒꯗꯤ ꯌꯥꯝ ꯀꯥꯏꯟꯅꯗꯤ ꯌꯥꯎꯗꯕꯅꯦ ꯑꯗꯨꯒ
ꯑꯩꯗꯤ ꯀꯩꯁꯨ ꯈꯟꯗꯦ ꯆꯦ ꯄꯦ ꯕ꯭ꯔꯥꯟ ꯌꯥꯎꯒ‌ꯦ꯭ꯔꯥ ꯌꯥꯎꯔ‌ꯣꯏ ꯀꯩꯝ ꯈꯟꯗ‌ꯦ ꯖ‌ꯦꯀ‌ꯦꯠ ꯈꯤꯇꯪ ꯂꯤꯠ ꯅꯨꯡꯉꯥꯏꯕ ꯁ‌ꯦꯒꯥꯏꯔ‌ꯣꯗꯕꯥ ꯗ‌ꯪꯑ‌ꯣꯏ ꯌꯥꯔꯦ
ꯈꯟꯕꯒꯤ ꯌꯥꯝ ꯌꯥꯝ ꯃꯌꯥꯝ ꯃꯌꯥꯝ ꯈꯟꯐꯝ ꯃꯌꯥꯝ ꯂꯩꯒꯦ ꯂꯩꯕꯅꯦ ꯑꯗꯨꯗꯅ ꯍꯦꯟꯅ ꯅꯒꯥꯃꯄꯥꯜꯅ ꯍꯦꯟꯅ ꯐꯕ
ꯑ ꯑꯗꯨꯝ ꯐꯗꯤ ꯐꯔꯦ ꯑꯗꯨꯅꯦ ꯑꯩ
ꯇꯧꯔꯒ ꯈꯟꯕ ꯆꯠꯂꯨꯖ‌ꯦ ꯍꯥꯏꯕꯅꯦ ꯑꯗꯨꯒ ꯅꯣꯏ ꯆ‌ꯦ ꯗꯥꯏꯅꯥ ꯒꯤ ꯀꯩꯅꯣ ꯇꯧꯁꯟꯒꯔ‌‌ꯦ
ꯆ‌ꯦ ꯕ‌ꯦꯝ ꯆꯍꯤ ꯃꯔꯤꯗꯪ ꯉꯥꯏꯌꯨꯁꯦ ꯆꯍꯤ ꯃꯔꯤꯗꯪ ꯉꯥꯏꯣꯌ‌‌ꯣ ꯅꯅꯥꯎꯑꯗꯩꯗꯤ ꯆꯥꯎꯔꯗꯝꯅꯤ
ꯑ ꯅꯪ ꯆꯥꯍꯤ ꯃꯔꯤꯗꯨꯗꯤ ꯑꯩꯅꯥ ꯍꯥꯟ
ꯅꯠꯇꯕ ꯊꯕꯛ ꯐꯪꯒꯗꯕ ꯑꯩꯅ ꯄꯨꯊꯣꯛꯄꯤꯔꯤꯅꯦ ꯍꯥꯏꯕ
ꯉꯔꯥꯡ ꯃꯥꯕ‌ꯣꯛ ꯑꯁꯤ ꯗꯥ ꯑꯩꯉ‌ꯣꯟꯗꯥ ꯅꯪ ꯆ‌ꯦ ꯄ‌‌ꯦ ꯅꯪꯗꯤ ꯍꯟꯅꯨꯔꯦꯍꯦ
ꯆꯍꯤ ꯀꯨꯟꯊ꯭ꯔꯥ ꯃꯉꯥ ꯁꯨꯨꯔꯕꯥꯏ
ꯑꯁ ꯑꯦ ꯅꯪ ꯀꯨꯟ ꯃꯉꯥ ꯍꯟꯛꯇꯛ ꯀꯨꯟ ꯃꯉꯥ ꯅꯇ‌ꯣ ꯆ‌ꯦ ꯄ‌ꯦ ꯅꯪ
ꯑ ꯑꯩ ꯑ‌ꯦ ꯍ‌ꯦꯃꯟ ꯗꯔ‌ꯣ ꯑꯗꯨꯗꯤ ꯍꯥꯏꯕ ꯀꯨꯟꯊ꯭ꯔꯥ ꯃꯔꯤꯗꯤ ꯁꯨꯔꯝꯃꯅꯤꯗ ꯅꯪ ꯑꯌ‌ꯦ ꯑꯩꯅ ꯀꯩꯅ‌ꯣ ꯍꯥꯏꯖꯤꯕꯣ ꯍꯥꯏ ꯀꯨꯟꯊ꯭ꯔꯥ ꯕꯧꯕꯗꯤ ꯁꯨꯔꯝꯃꯅꯤꯗ ꯌ‌ꯦ
ꯑꯩ ꯆ‌ꯦ ꯄꯦ ꯅꯪꯁꯦ ꯀꯨꯟꯅꯤꯄꯥꯟ ꯀꯨꯟ ꯃꯥꯄꯟꯒ ꯃꯥꯟꯗꯤ ꯃꯥꯜꯂꯦ ꯍꯥꯕ ꯑꯗꯨ ꯀꯨꯟ ꯃꯉꯥ ꯍꯥꯏꯔ‌ꯦ ꯋꯥꯍꯦ
ꯀꯃꯥꯏꯅꯥ
ꯍꯥꯏꯗꯤ ꯃꯥꯜꯂꯦ ꯍꯥꯏꯗꯤ ꯅꯪ ꯁꯨꯝ ꯆꯍꯤꯗꯣ ꯈꯪꯗꯕꯅꯤꯅꯀꯣ ꯕꯥꯔꯗꯦ ꯀꯌꯥ ꯀꯩꯝ ꯈꯪꯗꯦꯗꯅ ꯑꯗꯨꯅ ꯁꯨꯝ ꯈꯟꯕꯗꯣ ꯍꯥꯏꯗꯤ ꯑꯦ ꯅꯪꯅ ꯑꯃꯨꯛ ꯈꯔ ꯀꯨꯏꯔꯦꯗꯅ ꯀꯨꯏꯔꯕꯅꯤꯅ ꯑꯃꯥꯏ ꯈꯜꯂꯦ ꯍꯥꯏꯕꯅꯤꯗ
ꯑ‌ꯣ ꯍ‌‌ꯣꯏ ꯑꯗꯨ ꯃꯤꯅꯗꯤ ꯑꯉꯥꯡ ꯃꯥꯟꯕꯅ‌ꯦ
ꯎꯝ ꯎꯝ ꯃꯂꯝ ꯃꯅꯤ
ꯃꯥꯟꯂꯩ ꯅꯍꯥꯟ ꯑꯥ ꯆꯥꯛ ꯀꯧꯕꯥ ꯆꯠꯄꯥ ꯗꯨꯗꯁꯨ ꯑꯦ ꯃ‌ꯦ ꯂ‌ꯣꯏꯔꯦ ꯍꯥꯏꯕꯗ ꯍꯥ ꯏꯃꯦ ꯂꯣꯏꯔꯕ‌ꯣ ꯇ‌ꯣꯏꯁꯤꯕꯣ ꯇꯧꯔꯛꯏꯕ ꯑꯗꯒꯤ ꯃꯤ ꯑꯇꯣꯞꯄꯖꯨ
ꯆꯦ ꯗꯥꯏꯅꯥꯏ ꯅꯤꯡꯖꯪꯉ‌ꯦ ꯆꯦ ꯗꯥꯏꯅꯥꯅ ꯑꯩ ꯃꯤ ꯐꯖꯩ ꯍꯥꯏ ꯑ
ꯑꯩꯉꯣꯟꯗꯗꯤꯅꯦ ꯈꯝꯕ꯭ꯔꯥ ꯅꯪ ꯅꯪ ꯀꯩꯀꯩ ꯇꯝꯃꯦ ꯀꯩꯀꯩ ꯂꯣꯏꯔꯦ ꯍꯪꯗꯦ ꯍꯥꯏꯕ ꯅꯣꯏ ꯏꯆꯦ ꯍꯣꯏꯗꯗꯤꯅꯦ ꯅꯠꯇ꯭ꯔꯒ ꯑꯩꯈꯣꯏ ꯑꯩꯈꯣꯏꯒꯤ ꯑꯇꯣꯞꯄ ꯃꯔꯤ ꯃꯇꯥꯒꯤ ꯑꯉꯥꯡꯒꯩꯗꯗꯤꯅꯦ ꯑꯗꯨꯝ ꯀꯩ ꯂꯣꯏꯔꯦ ꯀꯩ ꯇꯝꯃꯤ ꯀꯩꯗꯧ ꯀꯩ ꯍꯣꯠꯅꯔꯤ ꯍꯪꯉꯦꯕꯀꯣ ꯑꯩꯉꯣꯟꯗꯅꯅꯦ ꯅꯪ ꯀ꯭ꯂꯥꯁ ꯀꯌꯥ ꯀꯥꯔꯒꯦ ꯍꯪꯗꯣꯏꯕ
ꯑꯁ ꯑꯃꯥꯏꯗꯤ ꯍꯦꯃꯟꯗ꯭ꯔꯣ
ꯈꯪꯉꯦ ꯑꯗꯨꯝ ꯑꯗꯨꯃꯥꯏꯅ ꯅꯍꯥꯟꯉꯣ ꯑ ꯃꯥꯗꯔꯁ ꯗꯦꯒꯤꯗ ꯑꯩꯈꯣꯏꯃꯥ ꯍꯣꯏ ꯃꯃꯥꯟꯕꯤ ꯃꯌꯥꯝ ꯑꯆꯥꯄꯣꯠ ꯆꯥꯅꯕ ꯆꯠꯂꯤꯗꯅ ꯆꯥꯛ ꯆꯥꯅꯕ ꯑꯗꯨꯗꯁꯨ ꯀ꯭ꯂꯥꯁ ꯀꯌꯥ ꯀꯥꯔꯦ ꯇꯧꯔꯛꯏꯕ
ꯑꯁ ꯆꯤꯗꯅꯥ ꯆꯤꯗꯅꯥꯁꯤꯁꯨ ꯌꯥꯝ ꯍꯥꯏꯕꯅꯤ
ꯑꯗꯨꯅ‌ꯦ ꯀ꯭ꯂꯥꯁ ꯀꯗꯤ ꯌꯥꯝ ꯅꯩꯔꯕꯅ‌ꯦ